ꯍꯜꯂꯣ
ꯍꯜꯂꯣ ꯍꯣꯏ ꯇꯥꯔꯦ ꯇꯥꯔꯦ
ꯆꯥꯛꯆꯥꯥꯕ ꯂꯣꯏꯔꯕꯣ
ꯍꯨꯖꯤꯛꯇꯤ ꯂꯣꯏꯔꯒ ꯈꯨꯠꯀꯥ ꯍꯥꯝꯕ ꯂꯣꯏꯔꯒ
ꯎꯝ ꯑ ꯌꯦꯟ ꯆꯥꯏꯌꯦ ꯍꯥꯏꯕ
ꯉꯁꯤ ꯕꯣꯜ ꯂꯩꯌꯦ ꯗꯣ ꯌꯦꯡꯒꯦꯔꯥ ꯅꯠꯇꯔꯒ ꯀꯔꯤ ꯇꯧꯒꯅꯤ ꯅꯪꯗꯤ
ꯌꯦꯡꯉꯔꯣꯏꯗ ꯑꯩꯗꯤ ꯇꯨꯝꯃꯅꯤ
ꯀꯔꯤ ꯀꯔꯤ ꯂꯣꯟ ꯍꯦ ꯌꯥꯝ ꯇꯥꯏꯌꯦ
ꯀ꯭ꯔꯤ ꯀ꯭ꯔꯤ ꯂꯣꯟꯅꯣ ꯌꯥꯝ ꯇꯥꯏꯌꯦ ꯆꯥꯏꯅꯤꯁ ꯂꯣꯟꯂ ꯊꯥꯏꯂꯦꯟꯒꯤ ꯂꯣꯟꯔ ꯌꯥꯝ ꯇꯥꯏꯌꯦ
ꯊꯥꯏꯂꯦꯟ ꯒꯤ ꯂꯣꯟꯅꯦ ꯑꯈꯣꯏ
ꯑꯥ ꯍꯣꯔꯦꯟ ꯕꯣꯜ ꯁꯅꯥꯕꯨ ꯁꯅꯥꯕꯗꯨ ꯁꯞꯄꯣꯔꯠ ꯇꯧꯕ ꯇꯤꯝ ꯑꯣꯏꯔꯝꯅꯤ ꯑꯗꯨꯗꯤ
ꯅꯪꯁꯨ ꯌꯦꯡꯉꯣ ꯀꯔꯤꯒꯤꯅꯣ
ꯑꯁ ꯀꯗꯥꯏꯗ ꯌꯦꯡꯗꯣꯏꯅꯣ ꯌꯦꯟ ꯐ꯭ꯔꯥꯟꯁꯀ ꯀꯔꯤ ꯍꯥꯏꯕ
ꯐ꯭ꯔꯥꯟꯁꯒ ꯁꯄꯦꯟ ꯂꯩꯌꯦ
ꯀꯅꯥꯕꯨ ꯁꯞꯄꯣꯔꯠ ꯇꯧꯗꯣꯏꯔ ꯅꯪꯗꯤ ꯑꯗꯨꯗꯤ
ꯑꯗꯤ ꯏꯁꯄꯦꯟꯗ ꯇꯧꯒꯅꯤ
ꯏꯁꯄꯦꯟꯗ
ꯍꯣꯏ
ꯀꯅꯥ ꯌꯥꯎꯒꯦ ꯏꯁꯄꯦꯟꯗ ꯍꯥꯏꯁꯦ
ꯇꯧꯒꯅꯤꯗ ꯑꯩꯗꯤ
ꯑ ꯑꯣ ꯑꯣ
ꯑꯕꯥꯄꯦ ꯃꯥꯁꯨ ꯍꯩꯕꯨꯗꯤ ꯍꯩꯕꯁꯨ ꯍꯩꯗ
ꯎꯝ
ꯇꯨ ꯉꯥꯔꯥꯡꯗꯣꯟ ꯎꯝ ꯏꯕꯥꯅꯤ ꯑꯗꯨꯝ ꯐꯥꯎꯅꯕꯗꯤ ꯐꯥꯎꯅꯩꯌꯦꯀꯣ
ꯍꯣꯏꯅꯦ
ꯑꯣ ꯑꯩꯅꯁꯨ ꯑꯩꯅꯁꯨ ꯑꯗꯨꯝ ꯍꯥꯏꯕꯤꯒꯦ ꯅꯪꯅ ꯅꯪꯅꯁꯨ ꯐꯖꯅ ꯋꯥꯔꯤ ꯑꯗꯨꯝ ꯅꯨꯡꯁꯤꯕꯤ ꯅꯨꯡꯁꯤꯕꯅꯤꯅ ꯅꯣꯏꯕꯥꯅꯤ
ꯍꯣꯏ ꯍꯣꯏ
ꯑꯗꯨꯅꯦꯗ ꯑꯩꯅ ꯍꯥꯏꯕꯁꯦ ꯅꯕꯥꯅꯤ ꯈꯪꯅꯕꯁꯦ ꯃꯥ ꯑꯩ
ꯍꯥ
ꯂꯝꯄꯥꯛꯇꯥ ꯇꯣꯏꯂꯦꯠ ꯀꯣꯂꯦꯖ ꯆꯠꯄ ꯃꯇꯝꯗꯒꯤ ꯈꯪꯂꯛꯄ ꯑꯣꯢꯔꯝ ꯒꯅꯤꯗ ꯅꯣꯏꯕꯥꯟꯅꯤꯁꯦ
ꯑꯥ ꯃꯥꯅꯦꯗ ꯍꯣꯏ ꯀꯨꯏꯗ꯭ꯔꯤꯗ ꯈꯪꯅꯕꯕꯨꯗꯤ
ꯃꯅꯔ ꯅꯪꯉꯣꯟꯗ ꯍꯥꯟꯅ ꯇꯧꯔꯛꯄꯗꯣ ꯀꯅꯥꯅꯔ
ꯃꯥꯅꯅꯦ ꯃꯥꯅꯅꯦ ꯑꯩꯗꯤ ꯃꯥꯕꯨ ꯈꯪꯁꯨ ꯈꯪꯗꯦ
ꯍꯣꯏ ꯅꯨꯄꯤꯅꯗꯤ ꯅꯨꯄꯥ ꯀꯣꯏꯗꯦꯀꯣ ꯑꯗꯨꯒꯤꯅꯤ
ꯑꯥ ꯑꯁ ꯍꯟꯗꯛ ꯀꯥꯟꯗꯤ ꯀꯥꯏꯗꯦꯗ ꯍꯟꯗꯛ ꯀꯥꯟꯗꯤ ꯑꯗꯨꯝ ꯅꯨꯄꯤꯅꯁꯨ ꯅꯨꯄꯥ ꯀꯣꯏꯅꯕꯅꯦꯗ
ꯍꯣꯏ ꯍꯟꯗꯛꯀꯥꯥꯟꯗꯤ ꯈꯪꯗꯔ꯭ꯦꯗ ꯑꯗꯨ ꯅꯪꯅ ꯍꯥꯏꯕꯁꯨ ꯆꯨꯝꯃꯦꯕ ꯃꯔꯣꯟ ꯑꯃꯗ ꯍꯧꯖꯤꯛ ꯀꯅꯥꯔꯥ ꯑꯃꯛꯀꯥ ꯀꯣꯜ ꯇꯧꯔꯛ ꯑꯥꯒꯦ ꯋꯥꯠꯆꯞꯇ ꯇꯧꯔꯒꯦ
ꯊꯥ ꯑꯥ ꯇꯥꯏꯌꯦ ꯇꯥꯏꯌꯦ
ꯑꯩꯒꯤ ꯃꯔꯨꯞ ꯑꯃ ꯀꯣꯜ ꯇꯧꯔꯛꯑꯦ
ꯀꯔꯤꯔꯣ ꯅꯪꯗꯣ ꯑꯁ
ꯍꯣꯏ ꯃꯨꯊꯠꯄꯅꯦ ꯑꯃꯨꯛꯀ ꯇꯧꯔꯛꯑꯒꯦꯅꯦ
ꯐꯣꯟꯗꯣ ꯅꯪ ꯁꯩꯂꯦꯟꯗ ꯍꯥꯝꯃꯨ ꯃꯈꯣꯟꯗꯣ ꯌꯥꯝ ꯇꯥꯏ ꯑꯩꯗꯤ
ꯑꯣ ꯍꯧꯖꯤꯛ ꯊꯝꯒꯅꯤ ꯑꯗꯨꯗꯤ ꯉꯥꯔꯥꯡ ꯉꯔꯥꯡ ꯑꯦ ꯉꯔꯥꯡꯗꯤ ꯍꯪꯆꯤꯠ ꯊꯕꯛ ꯆꯠꯀꯅꯤꯀꯣ
ꯍꯣꯏ ꯍꯣꯢ ꯍꯥ ꯆꯠꯀꯅꯤ
ꯑꯩꯅ ꯍꯥꯏꯕ ꯍꯩꯇꯔꯥꯁꯨ ꯅꯪꯅ ꯈꯪꯉꯗꯤ ꯑꯗꯨꯝ ꯀꯔꯤꯅꯣ ꯍꯥꯏꯌꯣ ꯅꯪꯁꯨ ꯀꯔꯤꯅꯣ
ꯍꯣꯏꯅꯦ ꯈꯪꯉꯦꯅꯦ ꯑꯩꯗꯤ ꯃꯁꯥꯒꯤ ꯈꯔꯥ ꯅꯣꯛꯀꯟꯕꯅꯦ ꯑꯩ
ꯎꯝ ꯅꯁꯒ ꯅꯪ ꯅꯪꯒꯤ ꯈꯣꯟꯖꯦꯟ ꯑꯁ ꯌꯥꯗꯦꯗ
ꯑꯁ ꯌꯥꯔꯦ ꯇꯣꯛꯑꯣ ꯀꯔꯤ ꯈꯨꯟꯖꯦꯟꯅꯣ ꯀꯔꯤ ꯍꯩꯅꯗꯕꯔꯣ
ꯀꯔꯤꯅꯣꯅꯦꯍꯦ
ꯎꯝ ꯎꯝ ꯅꯪ
ꯁꯛꯇꯨ ꯎꯔꯗꯤ ꯈꯪꯉꯗꯤ ꯌꯥꯢ ꯀꯔꯤ ꯈꯣꯟꯖꯦꯜꯗ ꯀꯥ ꯇꯥꯗꯣꯏꯗꯨꯗ
ꯐꯖꯅ ꯑꯗꯨꯝ ꯇꯧꯕ ꯍꯧꯖꯤꯛ
ꯑꯩ ꯃꯁꯥꯒꯤꯅꯦ ꯇꯧꯔꯁꯨ ꯌꯥꯔꯨꯌꯦ
ꯑꯣ ꯑꯗꯨꯣꯒꯦꯕꯔ ꯈꯔꯁꯨ ꯀꯥꯏꯗꯦ ꯆ ꯇ ꯇꯥꯕ ꯌꯥꯗ ꯅꯪ ꯍꯧꯅꯦ
ꯇꯕ ꯌꯥꯗꯔꯤꯗꯤ ꯀ꯭ꯔꯤꯔꯣ ꯅꯪꯁꯨ ꯏ ꯇꯕ ꯌꯥꯏꯅ ꯀꯥꯏꯅ
ꯇꯥꯕ ꯌꯥꯏꯌꯦ ꯑꯣ ꯌꯥꯕꯨꯗꯤ ꯌꯥꯏ ꯑꯗꯣ ꯑꯩꯅ ꯑꯩꯅ ꯍꯥꯏꯕꯨꯗꯤꯀꯣ ꯎꯝ ꯅꯁꯒ ꯑ ꯍꯣꯏ ꯑꯗꯨꯝ ꯁꯦꯡꯕꯨꯗꯤ ꯁꯦꯡꯉꯦ
ꯑꯣ ꯑꯗꯨ ꯀꯩ ꯋꯥꯠꯀꯦꯕ ꯑꯩꯗꯣ ꯈꯪꯗꯦꯕꯥ ꯃꯁꯥꯒ ꯅꯣꯏ ꯅꯣꯏꯒꯗꯤ ꯃꯥꯟꯅꯗꯕꯅꯦ ꯑꯩꯁꯦ ꯍꯣꯏ ꯗꯣꯉꯥꯟꯕꯅꯦ ꯒ꯭ꯌꯥꯟ ꯇꯥꯕ꯭ꯔꯥ
ꯎꯝ ꯁꯨꯃꯥꯏꯅ ꯇꯧꯕꯅꯦꯕ ꯑꯗꯨꯒꯤꯀꯣ
ꯑ
ꯎꯝ
ꯍꯧꯖꯤꯛꯁꯦ ꯀꯔꯤ ꯋꯥꯔꯤ ꯁꯥꯗ꯭ꯔ ꯑꯃꯨꯛꯀ ꯃꯣꯏ ꯃꯥꯒꯤ ꯌꯨꯝꯗꯣ ꯌꯥꯝ ꯅꯥꯞꯄꯅꯦ ꯑꯩꯈꯣꯏꯗ ꯌꯥꯝ ꯅꯥꯄ ꯅꯠꯇꯗ ꯃꯤꯅꯤꯠ ꯇꯔꯥ ꯀꯨꯝꯕꯗꯤ ꯆꯠꯀꯅꯤ
ꯏꯅꯤꯠ ꯇꯔꯥ
ꯎꯝ ꯣ ꯀꯗꯔꯣ ꯅꯪꯁꯨꯣ
ꯍꯥ
ꯍ ꯊꯕꯛ ꯆꯈꯗ꯭ꯔꯥ
ꯍ ꯆꯥꯂꯔꯣ ꯍ ꯑꯗꯨꯝ ꯑꯣꯐꯅꯦ ꯍꯥꯏꯦ
ꯑꯣ ꯅꯅꯨꯡꯉꯥꯏꯅ ꯑꯣ ꯐ ꯑ ꯀꯣꯏꯁꯨꯣ ꯊꯦꯡꯅ ꯆꯠꯀꯅꯤꯗ ꯍꯌꯦꯡꯁꯦ ꯅꯣꯡꯃ ꯄꯥꯟꯕ ꯂꯩꯕꯒꯦꯀꯣ ꯑꯥꯐꯇꯔ ꯕꯥꯔꯣꯍꯦ ꯚꯔꯣ ꯑꯃ ꯑꯏꯗ ꯆꯠꯀꯅꯤ ꯑꯩꯈꯣꯏ ꯑꯃ ꯑꯗꯥꯗ ꯆꯀꯅꯤ ꯀꯣꯏ
ꯍ ꯎꯝ ꯅꯪ ꯑꯗꯨ ꯊꯕꯛ ꯀꯔꯤ ꯊꯕꯛꯅ ꯇꯗꯣ ꯔꯦꯁꯇꯨꯔꯦꯟꯒ꯭ꯔ ꯑꯗꯨꯝ ꯁꯦꯜ ꯑꯃꯐꯝꯝꯗꯅ
ꯃꯨꯗ ꯃꯣꯗ
ꯑꯣ ꯑꯗꯨꯗꯤ ꯌꯥꯝ ꯅꯨꯡꯉꯥꯏꯀꯣ ꯅꯪꯒꯤ ꯊꯕꯛꯁꯦ
ꯅꯨꯡꯉꯥꯏꯌꯦꯦ ꯅꯨꯡꯉꯥꯏꯌꯦ ꯐꯝꯃꯒ ꯆꯥꯔꯒ ꯑꯗꯨꯝ ꯂꯩꯔꯅꯦ ꯑꯗꯨꯒꯤ ꯊꯕꯛ ꯇꯧꯃꯟꯗꯕꯤꯗꯤ ꯋꯥꯔꯦ
ꯎꯝ ꯑꯗꯨꯣ ꯃꯥꯗꯨ ꯅꯪꯉꯣꯟꯗ ꯀꯔꯤ ꯀꯔꯤ ꯔ ꯆꯥꯥꯔꯖꯀꯨꯝꯕ ꯍꯥꯏꯕ꯭ꯔꯥ
ꯑꯥ
ꯗꯤꯁꯆꯥꯔꯖꯀꯨꯝꯕ ꯇꯧꯕꯤꯌꯣ ꯑꯃꯨꯛ ꯑꯗꯨꯝ ꯍꯥꯏꯕ꯭ꯔꯥ ꯃꯥ ꯑꯗꯣ
ꯃꯥꯕꯨꯣ ꯃꯥꯅꯔꯣ
ꯍꯣꯏ ꯅꯪꯉꯣꯟꯗ
ꯔꯤꯆꯥꯔꯖ ꯔꯤꯆꯥꯔꯖ ꯇꯧꯕꯤꯌꯣ ꯍꯥꯏꯕ꯭ꯔꯥ ꯍꯥꯏꯕ꯭ꯔꯥ ꯅꯪꯒꯤꯁꯦ
ꯍꯣꯏ ꯍꯣꯏ ꯍꯣꯏ ꯃꯥꯅ
ꯍ ꯗꯦꯗꯥ ꯑꯩꯅ ꯑꯗꯨꯝ ꯇꯧ ꯂꯩꯔꯒꯦ ꯑꯩꯅ ꯑꯗꯨꯝ ꯍꯥꯏꯗ꯭ꯔꯁꯨ ꯑꯩꯅ ꯑꯗꯨꯝ ꯇꯧꯋꯦ
ꯑꯣ ꯑꯣ
ꯍꯥꯥ
ꯑꯥ ꯑꯗꯨꯒꯤ ꯅꯥꯠꯇꯦꯗ ꯅꯠꯇꯦ ꯑꯈꯣꯏꯗꯤ ꯑꯗꯨꯝ ꯎꯝ ꯃꯇꯝ ꯃꯇꯝꯗꯀꯣ ꯑꯈꯣꯏꯗꯤ ꯑꯗꯨꯝ ꯀꯔꯤ ꯍꯥꯏꯗ꯭ꯔꯥ ꯑꯈꯣꯏꯗꯤ ꯃꯔꯣꯛꯅꯤꯀꯣ ꯑꯗꯨꯝ ꯇꯤꯟꯕꯒ
ꯍꯣꯏꯅꯦ ꯍꯣꯏꯅꯦ ꯍꯣꯏꯅꯦ ꯗꯨꯕꯨꯗꯤ ꯍꯣꯏ
ꯑꯗꯨꯒ ꯍꯣꯏ ꯑꯈꯣꯏꯗꯤ ꯑꯗꯨꯝ ꯇꯧꯋꯦꯗ ꯑꯈꯣꯏ ꯒ꯭ꯔꯨꯞ ꯗ ꯗꯨꯝ ꯑꯩꯅ ꯉꯔꯥꯡꯗꯣ ꯍꯥꯏꯕ ꯈꯣꯏ ꯒ꯭ꯔꯨꯞꯇ
ꯎꯝ
ꯎꯝ ꯀꯅꯥ ꯀꯅꯥ ꯀꯔꯤꯔꯥ ꯑꯗꯨꯝ ꯑꯗꯨꯝ ꯂꯩꯗꯤ ꯑꯗꯨꯝ ꯍꯥꯏꯔꯛꯑꯒ ꯑꯩꯁꯨ ꯑꯗꯨꯝ ꯃꯇꯦꯡ ꯃꯇꯦꯡ ꯄꯥꯡꯒꯦ ꯑꯗꯨꯝ ꯍꯥꯏꯕ ꯂꯩꯔꯗꯤ ꯂꯩꯌꯦ ꯂꯩꯇ꯭ꯔꯗꯤ ꯂꯩ ꯈꯪꯗꯦ ꯑꯩꯅ ꯇ ꯈꯔꯕꯥ ꯑꯗꯨ
ꯍ
ꯃꯥꯅ ꯍꯥꯏꯕ ꯔꯤꯆꯥꯔꯖ ꯅꯦꯠꯕꯦꯡ ꯌꯥꯎꯗꯕ ꯇꯧꯕꯤꯌꯣ ꯍꯥꯏꯅ ꯄꯥ ꯆꯅꯤꯒꯤ ꯇ
ꯑꯣ ꯅꯪꯅ ꯀꯥꯞꯄꯤꯕ꯭ꯔꯣ ꯑꯗꯣ
ꯑꯣ ꯅꯨꯕꯥꯅꯤ ꯈꯟꯅꯅꯕ ꯅꯨꯃꯤꯠꯇꯨ ꯑꯩ ꯑꯗꯨꯝ ꯇꯧꯔꯨꯕ ꯇꯧꯕꯅꯦ ꯅꯪꯉꯣꯟꯗ ꯀꯣꯜ ꯇꯧꯔꯛꯕꯗꯣ ꯃꯥ ꯔꯤꯆꯥꯔꯖ ꯂꯩꯇꯦꯕ ꯃꯥꯗꯣ
ꯍꯣꯏꯅꯦ ꯂꯩꯗꯕꯅꯦ ꯑꯩꯁꯨ ꯄꯩꯁꯥ ꯂꯩꯕꯗꯣ ꯀꯥꯞꯄꯤꯕꯗꯤ ꯌꯥꯕꯅꯤ ꯑꯃꯨꯛ ꯀꯥꯞꯄꯒ ꯑꯩꯗꯣ ꯅꯝꯕꯔ ꯑꯣꯟꯅ ꯇꯩꯅꯅ ꯀꯥꯞꯈ꯭ꯔꯕ ꯑꯗꯨꯒꯤ ꯀꯥꯞꯅꯤꯡꯗ꯭ꯔꯦꯅ ꯑꯩꯖꯨ ꯀꯥꯞ ꯇ꯭ꯔꯕ ꯑꯃꯨꯛ ꯑꯗꯨꯒꯤꯅꯦꯕ ꯃꯥ ꯅꯝꯕꯔꯗ ꯀꯥꯞꯀꯦ ꯇꯧꯕꯅꯦ ꯅꯝꯕꯔ ꯑꯃꯈꯛꯇ ꯃꯤꯁꯇꯦꯛ ꯇꯧꯕꯗꯒꯤ ꯆꯥꯛ ꯂꯥꯟꯈ꯭ꯔꯕꯗꯨꯒꯤ ꯑꯩꯗꯣ ꯀꯥꯞꯇ꯭ꯔꯕ ꯑꯃꯨꯛ ꯀꯥꯞꯄꯗꯤ ꯌꯥꯗꯤ ꯌꯥꯕꯅ ꯈꯠꯅꯔꯒ ꯂꯩꯔꯦ ꯉꯁꯤ ꯑꯩꯗꯤ ꯁꯥꯎꯅꯤꯡꯕꯗ
ꯑꯣ
ꯅꯪ ꯍꯖꯤꯛ ꯐꯣꯟ ꯁꯥꯏꯂꯦꯟ ꯊꯝꯕ ꯗꯨ ꯌꯥꯝ ꯀꯩꯅꯣ ꯇꯧꯋꯦ
ꯁꯤꯂꯦꯟ ꯊꯝꯕꯅꯦ ꯀꯔꯤ ꯀꯔꯤꯒꯦꯔꯥ ꯑꯩꯒꯤ ꯐꯣꯟꯁꯦ ꯌꯥꯗꯕꯒꯤ
ꯗꯨꯅꯣꯠ ꯗꯤꯁꯇꯕ ꯗ ꯊꯝꯃꯣ ꯗꯨꯅꯣꯠ ꯗꯤꯁꯇꯕꯗ ꯊꯝꯃꯣ
ꯑꯗꯨꯒ ꯊꯝꯕꯅꯦ ꯑꯃꯨꯛꯀ ꯀꯣꯜ ꯇꯧꯔꯛꯑꯒꯦ
ꯑꯗꯣ ꯉꯔꯥꯡ ꯑꯦ ꯉꯔꯥꯡ ꯇꯨꯃꯣꯔꯣ ꯍꯥꯏꯕ ꯗꯣ ꯍꯟꯆꯤꯛꯅꯦ ꯀꯣ
ꯎꯝ ꯍꯌꯦꯡ
ꯑ ꯍꯌꯦꯡ ꯊꯕꯛ ꯆꯠꯀꯅꯤꯀꯣ ꯑꯗꯨꯗꯤ
ꯑꯣꯏ ꯆꯛꯀꯅꯤ ꯆꯛꯀꯅꯤ
ꯑꯣ ꯅꯠ ꯑꯈꯣꯏ ꯃꯤ ꯊꯕꯛ ꯅꯠꯇ꯭ꯔꯒ ꯑꯊꯟꯗꯔ ꯊꯕꯛ ꯇꯧꯕꯗꯣ
ꯃꯥꯅꯦ
ꯑꯇꯣꯞꯄ ꯗꯤ ꯅꯣꯏ ꯅꯣꯏ ꯃꯔꯨꯞ ꯅꯣꯏ ꯃꯔꯨꯞ
ꯑꯥ
ꯅꯣꯏ ꯃꯔꯨꯨꯞ ꯁꯤꯡꯗꯤ ꯍꯣꯏ ꯅꯣꯏ ꯃꯔꯨꯞ
ꯇꯣꯉꯥꯟ ꯇꯣꯉꯥꯟ ꯇꯣꯉꯥꯟ ꯂꯩꯌꯦ ꯃꯥꯒꯤ ꯑꯗꯨꯝ ꯂꯥꯏꯟ ꯃꯥꯟꯅꯗꯕꯅꯦꯕꯀꯣ ꯇꯣꯉꯥꯟ ꯇꯣꯉꯥꯟ ꯂꯣꯏꯅ ꯂꯩꯅꯩꯌꯦ ꯈꯨꯟꯗ ꯂꯩꯕ ꯈ꯭ꯔ ꯌꯥꯎꯏ ꯑꯥ ꯃꯍꯥꯕꯂꯤꯔꯣꯝꯗ ꯂꯩꯕ ꯌꯥꯎꯋꯤ ꯃꯄꯥꯟ ꯂꯩꯕ ꯌꯥꯎꯋꯦ ꯑꯗꯨꯝ ꯇꯣꯉꯥꯟ- ꯇꯣꯉꯥꯟ ꯂꯩ꯫
ꯅꯪꯒꯤ ꯅꯨꯄꯥꯗꯤ ꯌꯥꯝ ꯐꯩꯅ ꯍꯧꯖꯤꯛ ꯌꯥꯝ ꯍꯣꯠꯅꯥꯔꯤꯗꯣ꯫
ꯀꯥꯏꯗꯩ ꯐꯕ꯭ꯔꯣ ꯅꯪ ꯈꯪꯗꯅꯕꯒꯤꯅꯤ ꯃꯅꯨꯡꯒꯤ ꯋꯥꯔꯤ꯫
ꯃꯥ ꯌꯥꯝ ꯍꯣꯅꯔꯤꯗꯤ ꯍꯧꯖꯤꯛ ꯍꯧꯖꯤꯛ
ꯍꯣꯠꯇꯤ ꯍꯣꯠꯅꯩ ꯍꯣꯏ ꯑꯗꯨꯝ ꯐꯕ ꯐꯗꯤ ꯐꯩꯌꯦ ꯈꯪꯗꯦ
ꯑꯗꯨ ꯑꯦꯕꯥꯅꯤ
ꯃꯥ
ꯏꯕꯥ ꯅꯤ ꯏꯕꯥꯅꯤ ꯀꯌꯥ
ꯀꯩ ꯍꯥꯏꯕꯔꯥ ꯒꯌ꯭ꯥꯟ ꯇꯥꯗꯦ ꯑꯩ
ꯅꯕꯥꯅꯤ ꯅꯨꯡꯁꯤꯕꯗꯣ ꯅꯣꯏꯕꯥꯅꯤꯅꯥ ꯍꯣꯏ
ꯆꯍꯤ ꯀꯌꯥ ꯁꯨꯔꯦ ꯍꯥꯏꯕ꯭ꯔꯣ
ꯍꯣꯏ ꯍꯣꯏ ꯆꯍꯤ ꯑꯃ ꯍꯣꯏ ꯍꯣꯏ
ꯑꯣ ꯑꯣ ꯑꯣ ꯇꯨ ꯏꯌꯔꯁ ꯌꯧꯗꯧꯔꯦ
ꯍꯣ ꯑꯗꯨꯗꯤ ꯌꯥꯝ ꯐꯥꯏ ꯑꯗꯨꯗꯤ ꯌꯥꯝꯅ ꯐꯖꯅ ꯅꯨꯡꯁꯤꯌꯣ ꯑꯩꯁꯨ ꯌꯥꯝ ꯍꯔꯥꯎ ꯑ
ꯈꯪꯗ꯭ꯔꯦꯗ ꯑꯗꯨ ꯇꯨ ꯏꯌꯥꯔꯁ ꯄꯨꯗꯤ ꯁꯨꯗꯣꯏꯅꯤ꯫
ꯆꯤꯟ ꯊꯤꯕ ꯅꯠꯇꯦ ꯑꯩꯉꯣꯟꯗꯁꯨꯨ ꯍꯥꯏ ꯃꯥꯅ